ꯍꯥꯎ
ꯀꯩꯅꯣ ꯅꯈꯣꯏ ꯌꯥꯝ ꯇꯞꯄꯦ
ꯇꯥꯔꯕ
ꯇꯥꯕꯩ ꯇꯥꯏ ꯅꯈꯣꯏ ꯌꯥꯝ ꯇꯞꯄ ꯍꯥꯏꯕ
ꯑꯣ ꯇꯥꯔꯕꯣ
ꯑꯣ ꯇꯥꯔꯦ ꯇꯥꯔꯦ ꯀꯒꯤꯩꯅꯣ ꯅ ꯈꯣꯡꯒꯗꯝ ꯁꯤꯗꯩꯗꯨꯅ
ꯑꯩꯁꯦ ꯉꯁꯤꯁꯦ ꯋꯥꯔꯕꯗꯨꯒꯤ
ꯀꯥꯏꯩꯅ ꯍꯥꯏꯖꯨ ꯕꯦꯀꯔꯤꯗ ꯉꯁꯤ ꯑꯍꯥꯟꯕ ꯅꯨꯃꯤꯠꯅꯤꯗ ꯑꯩꯅ ꯀꯌꯥꯝ ꯊꯕꯛꯇ ꯇꯧꯍꯂꯛꯑꯒꯦ
ꯄꯣ ꯇꯧꯍꯕ ꯑꯗꯨꯗ ꯉꯁꯤꯗꯣ ꯊꯤꯑꯣꯣꯔꯤ ꯇꯥꯛꯄꯅꯦꯕ ꯑꯩꯗꯣ ꯀꯩꯅꯣꯅꯦꯕ ꯆꯠꯂꯦꯗꯣ ꯕꯦꯀꯤꯡ ꯇꯦꯛꯅꯤꯁꯤꯌꯥꯟꯒꯤ ꯀ꯭ꯂꯥꯁꯅꯦꯕꯀꯣ
ꯑꯣ
ꯑꯗꯣ ꯉꯁꯥꯏꯗꯣ ꯕꯦꯛꯀꯤꯡ ꯇꯦꯛꯅꯤꯁꯤꯌꯥꯟ
ꯑꯥ
ꯑꯗꯣ ꯉꯁꯥꯏꯗꯣ ꯀ꯭ꯂꯥꯁꯇꯣ ꯄꯨꯡ ꯇꯔꯥ ꯅꯪꯅꯕ ꯆꯠꯂꯦ
ꯑꯥ
ꯑꯗꯒꯤ ꯄꯨꯡ ꯍꯜꯂꯛꯄꯗ ꯌꯨꯝ ꯌꯧꯔꯛꯄꯗ ꯄꯨꯡ ꯃꯔꯤ ꯃꯤꯅꯤꯠ ꯀꯨꯟꯗ ꯃꯥꯏ ꯆꯠꯂꯦ
ꯈꯔ ꯊꯦꯡꯗꯣꯛꯈ꯭ꯔꯦꯕ ꯉꯁꯤꯗꯣ ꯑꯩꯗꯣ ꯍꯜꯂꯛꯄ
ꯑꯥ
ꯑꯗꯨꯒ ꯑꯃꯨꯛ ꯖꯤꯝ ꯅꯪꯅꯕꯅ ꯄꯨꯡ ꯃꯔꯤ ꯃꯈꯥꯏꯗꯩ ꯑꯃꯨꯛ ꯆꯠꯂꯦ ꯑꯩ
ꯀꯩꯅꯣ ꯅꯪ ꯑꯁꯤꯗꯒꯤꯩ ꯖꯤꯝ ꯆꯠꯍꯧꯔꯕ ꯍꯥꯏꯁꯦ
ꯍꯧꯔꯦ ꯐꯣꯔ ꯐꯣꯔꯇꯤ ꯅꯪꯅꯕ ꯂꯥꯛꯑꯣꯅ
ꯑꯦꯁ
ꯑꯗꯨ ꯑꯩꯗꯣ ꯆꯠꯇꯣꯏꯅꯦ ꯑꯩꯗꯣ ꯏꯁꯥꯗꯣ ꯄꯣꯊꯥꯗ꯭ꯔꯦꯕ ꯉꯩꯁ ꯁꯤꯒꯤ
ꯑꯗꯨꯗꯨꯒ ꯐꯣꯔ ꯐꯣꯔꯇꯤ ꯅꯝꯗꯕ ꯆꯠꯂꯦ ꯑꯗꯨꯒ ꯄꯨꯡ ꯇꯔꯨꯛꯇ ꯍꯜꯂꯛꯑꯦ ꯇꯔꯨꯛ ꯃꯈꯥꯏꯗ ꯌꯦꯡꯉꯨꯒ ꯑꯉꯥꯡ ꯇꯨꯏꯁꯟ ꯇꯧꯔꯦ ꯇꯔꯦꯠ ꯃꯈꯥꯏꯗ ꯂꯣꯏꯁꯤꯜꯂꯦ ꯑꯗꯒꯤꯗꯤ ꯑꯃꯨꯛ ꯑꯩꯒꯤ ꯆꯥꯕꯒꯤ ꯆꯤꯛꯀꯗ ꯑꯃꯨꯛ ꯊꯣꯡꯉꯦ
ꯏꯁ ꯉꯁꯤ ꯆꯠꯄꯗ ꯉꯥꯏꯔꯤꯁꯤꯦ ꯀꯩꯅꯣꯝ ꯆꯥꯔꯕ
ꯑꯩꯗꯣ ꯏꯁꯥ ꯌꯥꯝ ꯁꯣꯟꯕ ꯑꯗꯨꯒꯤ ꯑꯩ ꯇ꯭ꯔꯦꯅꯔꯗ ꯆꯥꯎ ꯍꯥꯏꯔꯛꯄ
ꯑ ꯅꯣꯏꯕ ꯀꯩꯅꯣ ꯕꯦꯀꯤꯡꯒꯤ ꯍꯥꯏꯗꯨꯕꯨ ꯀꯩ ꯀꯔꯤ ꯇꯥꯛꯄꯕꯨ ꯍꯧꯔꯒꯦ
ꯕꯦꯀꯤꯡ ꯇꯥꯛꯄ ꯍꯧꯗ꯭ꯔꯦ ꯑꯩꯈꯣꯏ ꯍꯧꯖꯤꯛ ꯁꯝꯅ ꯍꯥꯏꯔꯕꯗ ꯀ꯭ꯂꯥꯁ ꯍꯥꯏꯔꯒ ꯑꯩꯈꯣꯏꯁꯦ ꯄꯨꯂꯞ ꯂꯧꯋꯦꯕꯀꯣ ꯑꯣꯟꯇꯔꯄ꯭ꯔꯤꯅꯔꯁꯤꯞ ꯍꯥꯏꯗꯤ ꯗꯤ ꯑꯩꯈꯣꯏꯅ ꯍꯌꯦꯡꯋꯥꯏ ꯕꯤꯖꯤꯅꯦꯁ ꯍꯧꯗꯣꯛꯆꯕ ꯌꯥꯅꯕ
ꯑꯥ
ꯑꯗꯨꯒꯤ ꯑꯩꯈꯣꯏꯒꯤ ꯑꯣꯟꯇꯔꯄ꯭ꯔꯤꯅꯔꯁꯤꯞꯀꯤ ꯀ꯭ꯂꯥꯁꯁꯦ ꯇꯦꯟ ꯗꯦꯖ ꯇꯧꯈꯤꯅꯦꯕ
ꯑꯥ
ꯑꯗꯨꯗꯨꯒ ꯑꯩꯈꯣꯏ ꯇꯞ ꯇꯞꯅ ꯄ꯭ꯔꯦꯛꯇꯤꯀꯦꯜ ꯊꯤꯑꯣꯣꯔꯤ ꯂꯣꯏ ꯇꯧꯔꯛꯑꯅꯤ
ꯑꯣ ꯑꯩꯗꯤ ꯀꯩꯅꯣ ꯉꯁꯤꯗꯒꯤ ꯑꯗꯨꯝ ꯗꯥꯏꯔꯦꯛꯂꯤ ꯑꯣꯏꯅ ꯀꯦꯛ ꯁꯥꯕ ꯕꯦꯇ꯭ꯔꯤꯒꯤ ꯄꯣꯠ ꯆꯩꯩ ꯑꯗꯨꯝ ꯁꯥꯕ ꯍꯧꯔꯨꯕꯣꯏꯅꯤ
ꯅꯠꯇꯦ ꯅꯠꯇꯦ ꯑꯩꯈꯣꯏ ꯀ꯭ꯂꯥꯁ ꯍꯥꯏꯔꯒ ꯑꯗꯨꯗꯪ ꯇꯧꯗꯦꯕ ꯑꯩꯈꯣꯏꯒꯤ ꯌꯥꯝ ꯐꯕ ꯑꯃꯨꯛ ꯑꯩꯈꯣꯏ ꯕꯤꯖꯤꯅꯦꯁ ꯏꯁꯇꯥꯔꯠ ꯑꯞ ꯀꯃꯥꯏꯅ ꯇꯧꯒꯦ ꯇꯒꯅꯤ ꯂꯣꯟ ꯀꯃꯥꯏꯅ ꯂꯧꯒꯅꯤ ꯂꯣꯏ ꯇꯥꯛꯑꯦꯕ
ꯑꯣ ꯑꯗꯨꯗꯤ ꯅꯣꯏ ꯑꯗꯨꯗ ꯂ ꯑꯗꯨꯗꯨꯅꯪ ꯅꯨꯃꯤꯠ ꯀꯌꯥꯅꯤ ꯇꯧꯈꯤꯗꯣꯏꯕ ꯍꯥꯟꯅ
ꯇꯦꯟ ꯗꯦꯁ ꯇꯧꯅꯤ ꯍꯥꯏꯕꯅꯦ
ꯑꯗꯨ ꯇꯦꯟ ꯗꯦꯖ ꯇ ꯂꯔꯑꯀꯥꯟꯗ ꯑꯁꯦꯡꯕꯒꯤ ꯀꯦꯛ ꯁꯥꯕ ꯑꯗꯒꯤ ꯑꯇꯣꯞꯄ ꯄꯣꯠ ꯆꯩ ꯁꯥꯕ ꯇꯥꯛꯇꯣꯏꯕ
ꯎꯝ ꯇꯥꯛꯇꯣꯏꯅꯦ ꯊꯤꯑꯣꯣꯔꯤꯗ ꯍꯥꯟꯅ ꯇꯥꯛꯑꯅꯤ ꯑꯗꯨꯒ ꯑꯩꯈꯣꯏ ꯄ꯭ꯔꯦꯛꯇꯤꯀꯦꯜꯗ ꯑꯃꯨꯛ ꯇꯧꯗꯣꯏꯅꯤ
ꯅꯣꯏ ꯑꯗꯨꯗ ꯀꯩꯅꯣ ꯁꯇꯥꯏꯄꯦꯟ ꯐꯪꯅꯤ ꯍꯥꯏꯕ꯭ꯔꯥ
ꯐꯪꯉꯣꯏꯗ
ꯀꯩꯒꯤ ꯆꯥꯃꯦꯕ ꯍꯥꯏꯗꯤ ꯃꯣꯏ ꯄꯥꯄꯣꯔ ꯁꯥꯕꯒꯤ ꯁꯇꯥꯏꯐꯦ ꯐꯪꯉꯤꯗꯨꯗꯤ
ꯃꯣꯏꯗꯤ ꯀꯩꯅꯣꯗꯒꯤ ꯑꯦꯁ ꯍꯩꯁ ꯖꯤꯗꯒꯤꯩ ꯆꯪꯕ ꯑꯣꯏꯔꯝꯒꯅꯤꯑ
ꯅ ꯅ ꯅꯪꯅ ꯀꯩꯒꯦ ꯇ
ꯑꯩꯈꯣꯏꯗꯤ ꯆꯨꯝꯅꯗ꯭ꯔꯦꯅ ꯌꯥꯎꯁꯕꯅꯤ ꯃꯣꯏꯗꯤ ꯁꯦꯜꯞ ꯍꯦꯜꯞ ꯒ꯭ꯔꯨꯞꯇꯩ ꯇꯧꯔꯒ ꯆꯠꯂꯤꯗꯅ
ꯑꯣꯟ ꯇ꯭ꯔꯦꯅꯤꯡꯗꯤ ꯐ꯭ꯔꯤ
ꯇ꯭ꯔꯦꯅꯤꯡꯗꯤ ꯐ꯭ꯔꯤꯅꯦꯕ ꯑꯗꯨ ꯌꯥꯝ ꯀꯩꯅꯣ ꯇꯧꯕꯅ ꯁꯤ ꯇ꯭ꯔꯦꯅꯤꯡꯁꯦ ꯍꯦꯛꯇ ꯐꯪꯗꯦꯕ ꯁꯤꯦꯂꯦꯛꯁꯟ ꯇꯧꯅꯦꯕ ꯣꯏꯅ
ꯑꯣ
ꯑꯗꯨ ꯁꯦꯂꯦꯛꯁꯟ ꯐꯪꯉꯒ ꯆꯪꯕꯅꯤꯗ ꯑꯩꯈꯣꯏꯅ ꯌꯥꯎꯅꯤꯡꯕ ꯃꯤ ꯑꯃꯅ ꯍꯦꯛꯇ ꯌꯥꯎꯕ ꯌꯥꯗꯦꯕ
ꯑꯩꯁꯤꯦ ꯅꯪꯁꯨ ꯆꯥꯇꯣꯟꯗꯒꯤ ꯆꯥꯇꯣꯟꯗꯒꯤ ꯑꯣꯏꯅ ꯇꯧꯔꯒ ꯆꯪꯉꯨ ꯌꯥꯗ꯭ꯔꯣ ꯆꯥꯇꯣꯟꯒꯤ ꯃꯤꯡꯗ ꯑꯣꯏꯅ
ꯑꯩꯈꯣꯏ ꯃꯥꯒꯤ ꯃꯤꯡꯗꯤ ꯌꯥꯔꯣꯏ ꯃꯃꯥꯃꯥ ꯃꯁꯥꯏ ꯇꯧꯖꯩꯗꯨꯗꯤ
ꯅꯠꯇꯦ ꯃꯥ ꯄꯥꯐꯣꯔ ꯌꯥꯎꯔꯦ ꯕꯦꯀ꯭ꯔꯤꯗꯤ ꯌꯥꯎꯗꯦꯗꯥꯏꯅꯦ
ꯌꯥꯗꯦ ꯃꯥ ꯕꯦꯀꯔꯤ ꯌꯥꯎꯕ ꯌꯥꯗꯦ ꯑꯃꯨꯛꯅꯦ ꯍꯟꯗꯛꯀꯤ ꯁꯤꯁꯦ ꯑꯗꯨꯝ ꯂꯥꯛꯄ ꯅꯠꯇꯦꯕꯀꯣ
ꯑꯥ
ꯇꯨ ꯌꯔꯁ ꯇꯨ ꯌꯔꯁ ꯂꯩꯔ ꯂꯥꯛꯄꯅꯦꯕ ꯁꯤꯒꯤ ꯏꯁꯀꯤꯝꯁꯦ
ꯑꯣ
ꯑꯗꯨꯗꯨꯒꯤ ꯑꯃꯨꯛ ꯌꯥꯎꯈꯤ ꯇꯥꯔꯗꯤ ꯃꯊꯪꯁꯦ ꯍꯐꯣꯛ ꯌꯥꯎꯕ ꯌꯥꯗꯕ ꯑꯗꯨꯥꯏ ꯂꯩꯕ
ꯑꯩꯗꯤ ꯆ ꯌꯥ ꯇꯔꯗꯤ ꯆꯥꯇꯣꯏ ꯃꯃꯤꯡꯗꯤ ꯆꯪꯍꯧꯑꯒꯦ ꯇꯪ
ꯎꯝ ꯑꯗꯨꯕꯨꯗꯤ ꯃꯣꯏ ꯅꯍꯥꯟ ꯑꯩꯒꯤ ꯃꯥꯔꯛꯁꯤꯠ ꯀꯩꯀꯥ ꯂꯣꯏ ꯂꯧꯈꯠꯂꯦꯕꯀꯣ ꯑꯥ ꯑꯗꯗꯒꯤ ꯑꯩꯒꯤ ꯗꯣꯀꯨꯃꯦꯟꯇꯦꯁꯟ ꯌꯥꯝ ꯇꯧꯋꯦꯕ ꯃꯣꯏ ꯗꯣꯀꯨꯃꯦꯟ ꯂꯣꯏ ꯄꯨꯔ ꯆꯠꯂꯦꯕ ꯑꯗꯨꯒ ꯁꯦꯂꯦꯛꯁꯟ ꯇꯧꯔꯛꯄꯅꯤꯗꯗꯩ ꯑꯩꯈꯣꯏ ꯃꯥꯅꯁꯨ ꯔꯦꯐꯔ ꯇꯧꯕ ꯑꯩꯈꯣꯏ ꯃꯥ ꯃꯆꯥꯅꯨꯄꯤꯅꯦ ꯈꯣꯠꯅꯦ ꯍꯥꯏꯔꯒ ꯉꯥꯡꯅꯕ ꯈꯔ
ꯑꯣ
ꯑꯗꯨꯒꯤ ꯁꯦꯂꯦꯛꯁꯟ ꯐꯪꯕꯅꯤꯗ
ꯑꯗꯨꯗꯤ ꯉꯁꯤꯒꯤ ꯑꯣꯏꯅꯗꯤ ꯀꯩꯀꯩ ꯇꯧ ꯂꯛꯑꯒꯦ
ꯉꯁꯤꯁꯦ ꯕꯤꯖꯤꯅꯦꯁ ꯀꯃꯥꯏꯅ ꯏꯁꯇꯥꯔꯠ ꯑꯞ ꯇꯧꯅꯤ ꯈꯣꯠꯀꯅꯤ ꯍꯥꯏꯕꯒꯤ ꯆꯥꯎꯔꯥꯛꯄ ꯇꯥꯛꯂꯛꯑꯦ
ꯑꯇꯩ ꯇꯥꯛꯇꯕ
ꯑꯇꯩ ꯇꯥꯄ ꯍꯥꯏꯁꯦ ꯉꯁꯤꯁꯦ ꯑꯩꯈꯣꯏꯒꯤ ꯏꯅꯣꯒ꯭ꯔꯦꯁꯟ ꯄ꯭ꯔꯣꯒ꯭ꯔꯥꯝꯗ ꯑꯣꯏꯕ ꯍꯧꯗꯣꯛꯄꯒꯤ
ꯑꯥ
ꯑꯗꯨꯏꯅ ꯃꯁꯛ ꯏꯅꯣꯒ꯭ꯔꯦꯁꯟ ꯄ꯭ꯔꯣꯒ꯭ꯔꯥꯝ ꯇꯧꯕ ꯂꯣꯏꯔꯛꯄꯗ ꯄꯨꯡ ꯑꯃ ꯑꯗꯨꯃꯥꯏ ꯑꯗꯨꯝ ꯇꯥꯔꯦ
ꯑꯥ
ꯑꯗꯒꯤ ꯑꯃꯗꯒꯤ ꯑꯃꯨꯛ ꯄꯨꯡ ꯑꯅꯤꯐꯧ ꯕ꯭ꯔꯦꯛ ꯄꯤꯔꯦ ꯑꯩꯈꯣꯏ ꯂꯟꯁ ꯀꯩꯀꯥ ꯔꯤꯐ꯭ꯔꯦꯁꯃꯦꯟ ꯄꯤꯔꯦ
ꯎꯝ
ꯑꯗꯨꯒ ꯄꯨꯡ ꯑꯅꯤꯗꯒꯤ ꯀꯩꯅꯣꯝꯐꯧꯗꯪ ꯇꯧꯕꯅꯤꯅ ꯄꯨꯡ ꯑꯍꯨꯝ ꯑꯍꯨꯝ ꯃꯈꯥꯏꯐꯧꯗꯪ ꯇꯧꯕ ꯀ꯭ꯂꯥꯁꯇꯣ ꯑꯗꯨ ꯑꯩꯒꯤ
ꯑꯗꯤ ꯉꯁꯤꯒꯤ ꯑꯣꯏꯅꯗꯤ ꯀꯩꯁꯥ ꯌꯥꯝ ꯇꯥꯛꯞꯄ ꯅꯠꯇꯦ ꯅꯪ ꯋꯥꯏꯁꯦ ꯖꯤꯝ ꯆꯠꯂꯨꯕꯩ ꯋꯥꯕꯅꯤꯅꯦ
ꯑꯇꯩꯒꯤ ꯅꯠꯇꯕ ꯖꯤꯝ ꯆꯨꯞꯄꯗꯒꯤꯁꯨ ꯅꯠꯇꯦ ꯑꯩꯗꯣ ꯅꯍꯥꯟꯈꯩꯗꯤ ꯑꯗꯨꯝ ꯅꯨꯡꯊꯤꯟ ꯇꯨꯝꯕ ꯈꯣꯠꯄ ꯇꯧꯋꯤꯗꯅ ꯌꯥ ꯦꯡꯉꯅꯣꯏꯗꯌꯥ
ꯑꯥ ꯑꯩ ꯅꯨꯡꯗꯥꯡ ꯇꯨꯝꯊꯈꯩ ꯅꯨꯡꯊꯤꯟ ꯇꯨꯝꯖꯕꯅꯤꯗ
ꯁꯤꯗꯤ ꯉꯟꯇ ꯍꯧꯒꯠꯂꯒ ꯀ꯭ꯂꯥꯁꯇꯨ ꯆꯠꯂꯦ ꯎꯏꯕꯁꯨ ꯌꯥꯗꯦ
ꯀ꯭ꯂꯥꯁ ꯑꯃꯨꯛ ꯌꯥꯎꯔꯦ ꯑꯗꯒꯤ ꯂꯥꯏꯟꯗ ꯆꯠꯂꯦꯕꯗꯣ ꯉꯁꯤꯗꯤ ꯍꯟꯒꯠ ꯍꯟꯊꯜꯂꯣꯏꯔꯦ
ꯇ ꯀꯩꯅꯣ ꯀꯥꯔ ꯀꯧ ꯊꯅꯔ ꯌꯥꯗ꯭ꯔꯣ
ꯄꯄꯥ ꯊꯕꯛ ꯆꯠꯊꯣꯛꯈꯤꯕ ꯑꯗꯩꯗꯤ ꯍꯗꯛ ꯄꯣꯠꯇ ꯄꯣꯊꯥꯗꯕꯤꯗ ꯑꯃꯨꯛ ꯆꯠꯂꯦ ꯑꯗꯨꯒꯤ
ꯑꯩꯁꯨ ꯍ ꯍꯗꯤ ꯀꯁꯗ ꯇꯅꯦ ꯇꯟꯕꯨ ꯇꯂꯦ
ꯎꯝ ꯅꯪꯗꯤ ꯀꯣꯂꯦꯖ ꯀꯃꯥꯏ ꯀꯃꯏ ꯇꯧꯔꯤꯒꯦ
ꯀꯃꯥꯏ ꯀꯃꯥꯏ ꯇꯧꯔꯤ ꯁꯝꯃꯔ ꯚꯦꯀꯦꯁꯟ ꯂꯣꯏꯔꯦ ꯍꯌꯦꯡꯗꯒꯤꯩ ꯑꯃꯨꯛ ꯀꯣꯂꯦꯖ ꯆꯠꯂꯅꯤ ꯍꯌꯦꯡꯗꯒꯤꯩ ꯀꯣꯂꯦꯖ ꯆꯠꯄ ꯍꯧꯕꯗꯨꯅ ꯑꯃꯨꯛ ꯂꯦꯞꯄ ꯐꯪꯉꯔꯣꯏ ꯍꯞꯇꯥ ꯑꯅꯤ ꯑꯍꯨꯝ ꯂꯩꯔꯒ ꯑꯃꯨꯛ ꯄꯩꯈꯥ ꯇꯧꯔꯁꯦ ꯍꯥꯏꯔꯛꯑꯅꯤ ꯑꯥꯎ ꯈꯔ ꯂꯩꯔꯀ ꯑꯃꯨꯛ ꯏꯇꯔ ꯍꯣꯏ ꯌꯥꯝ ꯀꯣꯏ ꯏꯔꯝ
ꯀꯩ ꯁꯕꯖꯦꯛꯅꯣ ꯅꯪꯒꯤꯁꯦ ꯏꯁ ꯏꯃꯥ ꯏ ꯄꯃ
ꯐꯗ꯭ꯔꯣ ꯑꯩꯈꯣꯏ ꯂꯥꯏꯔꯤꯛ ꯍꯩꯕ ꯀꯥꯡꯅꯦ
ꯊꯦ ꯊꯦ
ꯑꯗꯨꯅ ꯅꯣꯡꯃ ꯅꯣꯡꯃꯩ ꯆꯤꯔꯥꯏ ꯇꯥꯡꯕ ꯍꯦꯟꯖꯜꯂꯛꯏꯅꯦ
ꯑꯧ ꯑꯁꯦꯡꯕ ꯃꯆꯥ ꯅꯪ ꯆꯤꯔꯥꯏꯗꯤ ꯐꯖꯅ ꯇꯥꯗꯉ
ꯀꯅꯥꯅꯣ ꯍꯧꯖꯤꯛ ꯍ ꯍꯗꯣ
ꯑꯩꯅꯤ ꯀꯩꯅꯣ
ꯅꯥꯀꯟꯗ ꯑꯩꯈꯣꯏ ꯂꯤꯂꯥ ꯌꯦꯡꯕ ꯀꯥꯡꯕꯨꯗꯣ ꯂꯩꯕꯤꯅꯤꯡꯉꯨꯕ
ꯑꯠꯇꯦ ꯅꯠꯇꯦ
ꯃꯣꯏ ꯄꯩꯈꯥ ꯂꯣꯏꯗꯧ ꯋꯥꯠꯂꯤꯕꯣ
ꯃꯣꯏ ꯑꯦꯛꯖꯥꯝ ꯂ ꯏꯗꯔꯤ꯭ꯔꯋꯥꯂꯤꯦ
ꯑꯩꯗꯣ ꯀꯁꯥꯏꯅꯤ ꯈ꯭ꯔꯣ ꯀꯩꯅꯣ ꯄꯨꯡ ꯀꯨꯟ ꯃꯔꯤꯈꯤ ꯈꯤꯇꯪ ꯃꯥꯜꯂꯦꯕꯀꯣ ꯃꯣꯏ ꯇꯔꯥꯇꯔꯨꯛꯁꯨ ꯌꯥꯗ ꯇꯔꯨꯛꯁꯨ ꯌꯥꯗ꯭ꯔꯤꯗꯣ
ꯎꯝ
ꯑꯗꯣ ꯉꯔꯥꯡ ꯃꯉꯥ ꯇꯧꯍꯟꯈ꯭ꯔꯦꯗꯅ ꯑꯗꯨꯒ ꯉ ꯁꯤ ꯑꯍꯨꯝꯂꯛ ꯇꯧꯋꯦꯕꯀꯣ ꯑꯗꯨꯝ ꯌꯥꯏꯑꯕ ꯑꯃ꯭ꯔꯛ
ꯅꯪ ꯃꯁꯤꯡ ꯀꯌꯥ ꯁꯨꯔꯒꯦ
ꯑꯩ ꯁꯤꯁꯤꯒ ꯇꯔꯥꯇꯔꯦꯠ ꯁꯨꯖꯤꯅꯤ ꯑꯃꯈꯈꯤꯛꯇ ꯉꯥꯏꯔꯕꯅꯤ
ꯑꯗꯨꯗꯤ ꯌꯥ ꯇꯔꯗꯤ ꯑꯩꯒ ꯑꯃ ꯁꯥꯟꯗꯣꯛꯑꯒ ꯂꯣꯏꯔꯦ ꯀꯩꯗꯧꯔꯒꯦ
ꯑꯗꯨꯗꯤ ꯅꯪ ꯁꯤ ꯍꯦꯛ ꯊꯝꯕꯈꯤꯕ ꯑꯩ ꯃꯆꯥꯇꯣ ꯅ ꯑꯃꯨꯛ ꯇꯧꯁꯤꯜꯂꯗꯕꯅꯤ
ꯑ
ꯑꯗꯨꯒ ꯍꯌꯦꯡꯗꯒꯤꯩ ꯀꯣꯂꯦꯖ ꯆꯠꯇꯣꯏꯅꯤꯅ ꯍꯌꯦꯡ ꯏꯕꯗꯨꯗꯤ ꯀꯣꯂꯦꯖ ꯃꯌꯥꯏꯗ ꯑꯗꯨꯝ ꯑꯣꯖꯥꯗ ꯂꯨꯝꯃ ꯂꯨꯝꯃꯒꯣ ꯑꯣꯖꯥꯅ ꯃꯥꯏ ꯇꯥꯛꯐꯝ ꯊꯣꯛꯄ ꯑꯗꯨꯝ ꯇꯥꯛꯑꯒ ꯑꯩ ꯑꯗꯨꯝ ꯃꯈꯨꯟ ꯇꯥꯔ ꯇꯥꯔꯒ ꯑꯗꯨꯝ ꯏꯔ ꯂꯔꯦ
ꯎꯝ ꯃꯗꯥꯥ ꯐꯥꯔꯒ ꯃꯥꯏ ꯂꯨꯛ ꯈꯝꯗꯩ ꯁꯦꯠꯆꯔꯛꯀꯅꯤ
ꯑꯥ ꯑꯗꯨ ꯀꯩꯝ ꯍꯥꯏꯔꯛꯑꯣ ꯑꯩꯈꯣꯏ ꯂꯥꯏꯔꯤꯛ ꯄꯥꯕ ꯃꯤꯅꯦ ꯑꯗꯨꯅ ꯃꯣꯏꯅ ꯇꯥꯛꯄꯗꯣ ꯇꯥꯗ꯭ꯔꯁꯨ ꯃꯣꯏ ꯅꯣꯠꯇꯨꯗꯕꯨꯥꯎ ꯐꯪꯉꯗꯤ ꯌꯥꯔꯦ
ꯎꯝ
ꯃꯣꯏꯅ ꯇꯥꯛꯄꯗꯨꯣ ꯈꯤꯇꯅ ꯀꯩꯅꯣ ꯇꯧꯗꯦꯕ ꯈꯕ꯭ꯔꯥ ꯇꯥꯛꯏꯅꯦꯅꯅꯦ ꯏꯁꯀ꯭ꯔꯤꯟꯗꯨꯗ ꯂꯣꯏꯅ ꯀꯥꯞꯊꯣꯛꯑꯅꯤꯗꯅ ꯀꯩꯅꯣꯗꯣ ꯅꯣꯠ ꯀꯩꯗ ꯑꯗꯨꯒ ꯁꯤꯅ ꯁꯤꯅꯤꯀꯣ ꯁꯤꯅ ꯁꯤꯅꯤꯀꯣ ꯅ ꯃꯣꯏ ꯊꯧꯕꯄ꯭ꯔ ꯍꯥꯏꯈ꯭ꯔꯅꯤꯣ ꯍꯕ꯭ꯔꯥ ꯑꯗꯣ ꯑꯩꯈꯣꯏ ꯄꯔꯛꯑꯣ ꯍꯥꯏꯔꯅꯤ ꯣꯡꯉꯥꯂꯀꯗ ꯒ꯭ꯌꯥꯟ ꯇꯥꯗ꯭ꯔꯀꯥꯟꯗ ꯍꯪꯗꯨꯕ ꯑꯗꯨ ꯍꯧꯖꯤꯛ ꯈꯨꯗꯛꯇꯨꯗ ꯒ꯭ꯌꯥ ꯇꯍꯧꯗ꯭ꯔꯁꯨ ꯌꯥꯏꯑꯕ ꯑꯩꯅꯦ ꯑꯩ ꯀꯣꯂꯦꯖ ꯀꯥꯔꯤꯁꯤꯁꯦ
ꯍꯣꯏꯅꯦ ꯇꯧꯅꯤ ꯀꯣꯂꯦꯖ ꯂꯥꯏ ꯍꯥꯏꯗꯅ ꯑꯗꯨꯅ
ꯀꯣꯂꯦꯖ ꯂꯥꯏꯐ ꯍꯥꯏꯔꯁꯨ ꯋꯥꯏꯕꯃ ꯍꯌꯦꯡ ꯄꯨꯡ ꯇꯔꯥꯗꯒꯤ ꯇꯔꯥ ꯅꯛꯅꯕ ꯆꯠꯇꯣꯏꯅꯦ ꯑꯩꯁꯨ ꯄꯨꯡ ꯇꯔꯥ ꯅꯅꯕ ꯆꯠꯄꯗꯨꯅ ꯅꯨꯡꯊꯤꯟꯒꯤ ꯄꯨꯡ ꯑꯅꯤ ꯃꯈꯥꯏ ꯑꯍꯨꯝ ꯇꯥꯔꯝꯗꯥꯏꯗꯅ ꯍꯦꯜꯂꯛꯄꯗꯨꯁꯨ ꯍꯪꯕ꯭ꯔꯥ
ꯎꯝ ꯆꯞ ꯃꯥꯟꯅꯩ ꯏꯕꯨꯡꯉꯣ ꯑꯩꯒ ꯆꯞ ꯃꯥꯟꯅꯩ ꯑꯩꯁꯨꯦ ꯄꯨꯡ ꯇꯔꯥꯗ ꯇꯔꯥ ꯅꯛꯅꯕꯅꯦ ꯆꯠꯇꯣꯏꯁꯦ ꯑꯗꯨꯒ ꯄꯨꯡ ꯑꯍꯨꯝ ꯃꯈꯥꯏ ꯃꯔꯤꯗ ꯍꯜꯂꯛꯑꯅꯤ
ꯑꯗꯨ ꯅꯪꯗꯤ ꯍꯣꯃꯥ ꯈꯥꯏꯕ ꯑꯃ ꯂꯩꯇꯦꯅ ꯅꯪ ꯍꯣꯃꯥ ꯈꯥꯏꯕ ꯑꯝ ꯂꯩꯇꯦꯅ ꯀꯩ ꯑꯍꯣꯨꯝ ꯍꯥ ꯄꯦꯔꯤꯅꯣ
ꯅꯨꯗꯤ ꯀ
ꯑꯩꯒꯤ ꯇ꯭ꯔꯦꯅꯤꯡꯗꯨ ꯀꯩꯅꯣ ꯇ꯭ꯔꯦꯅꯤꯡꯗꯨꯐꯧ ꯇꯐꯝ ꯍꯥꯄꯤꯗꯨꯕꯨ ꯀꯩꯒꯤꯅꯣ
ꯄꯤꯔꯤꯅꯦ ꯅꯣꯠꯁ ꯑꯃꯨꯛ ꯁꯦꯝꯗꯣꯛꯑꯣꯏ ꯊꯣꯛꯇꯣꯏꯅꯦ ꯅꯣꯡꯉꯥꯜꯂꯒ
ꯃꯣꯏꯊꯧ ꯄ꯭ꯔ ꯄ꯭ꯔ ꯁ ꯎ ꯎꯆ ꯅꯥꯆꯤꯅꯥ ꯂꯣꯏꯁꯤꯜꯂꯦ ꯍꯌꯦꯡꯐꯧꯤ ꯅꯪꯉꯅꯤ
ꯎꯝ ꯄ꯭ꯔꯖꯦꯟꯇꯦꯁꯟꯗꯣ ꯇꯧꯗ ꯂꯩꯇꯦꯗꯅ ꯅꯪꯅ ꯁꯦꯠꯄ ꯌꯥꯗꯕ ꯇꯧꯔꯦ ꯂꯣꯂꯕ
ꯂꯔꯤ ꯄꯖꯦꯟꯇꯦꯛꯁꯟ ꯁꯦꯝꯕ ꯂꯣꯏꯔꯤ ꯎꯆꯆꯤ ꯅꯥꯆꯤꯟꯅ ꯅꯪꯉꯦ ꯈꯪꯕ꯭ꯔꯥ ꯅꯪꯍꯜꯂꯤꯕꯅꯤ ꯉꯝꯗꯅ ꯑꯩ ꯍꯌꯦꯡ ꯅꯪꯗꯕ ꯌꯥꯗꯦꯕ ꯍꯕ꯭ꯔꯥ
ꯎꯝ
ꯑꯃꯁꯗ ꯍꯧꯖꯤꯛ ꯐꯣꯟ ꯉꯥꯏꯔꯤ
ꯑ
ꯑꯊꯣꯏ ꯑꯊꯣꯏ ꯑꯃꯨꯛ ꯒꯦꯝꯥꯟꯅꯕ ꯌꯥꯕꯥꯟꯅꯝꯃꯦ ꯑꯗꯨꯒ ꯑꯩꯣꯏꯅ ꯒꯦꯝ ꯁꯥꯟꯅꯉꯥꯏꯅ ꯅꯤꯡꯁꯤꯡꯕꯤꯗ ꯈꯕ꯭ꯔꯥ ꯀꯥꯎꯊꯣꯛꯑꯒꯥꯏ ꯒꯦꯝ ꯇꯧ ꯂꯩꯔꯦꯕ꯭ꯔꯥ ꯍꯧꯖꯤꯛꯅ ꯒꯦꯝ ꯂꯣꯏꯔꯀꯥꯟꯗ ꯑꯃꯛ ꯅꯤꯡꯁꯤꯡꯉꯛꯏꯕ
ꯎꯝ ꯃꯄꯤ ꯊꯒꯠ ꯁꯪꯉꯛꯄꯗꯨꯗ ꯑꯃꯨꯛꯇꯣꯏ ꯉꯑꯝꯃꯅꯤ
ꯍꯣꯏ ꯇꯕ
ꯅꯪ ꯄꯩꯁꯥ ꯆꯪꯕ ꯈꯪꯗ꯭ꯔꯕꯣ
ꯀꯅꯥꯝ ꯍꯥꯏꯗꯣꯛꯇꯦ ꯀꯅꯥꯝ ꯍꯥꯏꯗꯣꯛꯑꯣꯏ ꯅꯣ ꯋꯥꯟꯁ ꯅꯣ
ꯎꯝ ꯐꯔꯦ ꯑꯗꯨꯗꯤꯦꯛ
ꯑꯗꯨ ꯀꯅꯥ ꯈꯪꯗꯤ ꯑꯩ ꯉꯁꯤ ꯂꯥꯎꯒꯦ ꯇꯧꯕꯅꯦ ꯈꯪꯕ꯭ꯔꯥ ꯀꯌꯥꯝ ꯋꯥꯅ ꯐꯥꯏ ꯈꯪꯕ꯭ꯔꯥ
ꯏ ꯄꯅ
ꯑꯉꯥꯡ ꯂꯥꯏꯔꯤꯛꯛꯇꯥꯏꯅꯗꯔ ꯀꯣꯃꯦꯁꯇ ꯆꯥꯏꯑꯦꯕ ꯍꯧꯔꯛꯑꯗꯣ ꯑꯩ ꯉꯍꯥꯛꯇꯪꯁꯤꯅ ꯑꯩꯩꯅ ꯈꯟꯗꯥꯞꯁꯤꯗꯒꯤ ꯊꯣꯛꯀꯦ ꯇꯧꯕꯅꯦ ꯋꯥꯍꯩꯁꯦ ꯑꯗꯨꯕꯨ ꯅꯝꯗꯅ ꯊꯣꯛꯍꯟꯗ꯭ꯔꯦ ꯑꯗꯨ ꯀꯩꯅꯣ ꯑꯗꯨꯏ ꯃꯇꯨꯡꯗꯒꯤ ꯀꯩꯅꯣ ꯄꯩꯁꯥ ꯀꯥꯈꯠꯂꯛꯈꯤꯗ꯭ꯔꯦ ꯍꯥꯏꯕ
ꯀꯥꯈꯜꯂꯛꯈꯤꯅꯤ ꯑꯩꯒꯤꯁꯨ ꯅꯪꯒ ꯁꯥꯟꯅꯕꯗꯣ
ꯑꯥ
ꯑꯗꯨꯗꯪ ꯆꯗꯉꯥꯏꯔ ꯑꯩꯁꯨ ꯀꯥꯔꯛꯇ꯭ꯔꯤ ꯑꯇꯩꯒꯤ
ꯅꯠꯇꯦ ꯑꯗꯨ ꯑꯗꯨꯗꯨꯅ ꯀꯩꯅꯣ ꯑꯣꯏꯗꯣꯏꯅꯤꯗ ꯑꯩꯈꯣꯏꯅꯤꯅ ꯈ꯭ꯋꯥꯏ ꯑꯍꯥꯟꯕ ꯅꯨꯃꯤꯠꯀꯤꯗꯨꯣ ꯑꯣꯏꯗꯣꯏꯅꯤ ꯔꯥꯖꯣꯏꯅꯤꯗ
ꯃꯥꯅꯦ ꯑꯍꯥꯟꯕ ꯅꯨꯃꯤꯠꯀꯤꯗꯣ ꯆꯪꯉꯛꯇ ꯉꯥꯏ ꯍꯥꯏꯕ ꯑꯩꯒꯤꯁꯨ ꯑꯇꯩꯒꯤ ꯆꯦꯛ ꯇꯧꯔꯛꯇ꯭ꯔꯤ ꯍꯥꯏꯕ
ꯅꯠꯇꯦ ꯆꯪꯉꯛꯇ꯭ꯔꯤ ꯍꯥꯏꯕꯗꯤ ꯑꯦꯀꯥꯎꯟꯗ ꯍꯥꯏꯕ ꯅꯠꯇꯦ ꯀꯩꯅꯣ ꯑꯦꯞ
ꯑꯗꯨꯅꯦ ꯆꯦꯛ ꯇꯧꯔꯛꯇꯕꯩꯅꯦꯕ ꯑꯗꯣ ꯃꯣꯏꯅ ꯆꯦꯛ ꯇꯧꯗꯣꯏꯅꯦꯕꯀꯣ
ꯀꯔ ꯅꯪ ꯏꯕ ꯏ ꯌꯣꯝꯗ ꯆꯪꯉꯛꯇ꯭ꯕ ꯍꯥꯏꯖꯗꯦ
ꯏꯕꯁꯨ ꯆꯉꯛꯛꯇꯔꯤꯏꯒꯤ ꯆꯦꯛ ꯇꯧꯔꯛꯇ꯭ꯔꯤ ꯍꯥꯏꯕ
ꯑꯣ ꯑꯩꯗꯤ ꯀꯩꯅꯣ ꯈꯨꯗꯛ ꯈꯨꯗꯛꯇ ꯏꯕ ꯀꯌꯥꯒꯤꯗꯣ ꯈꯨꯗꯛ ꯈꯨꯗꯛꯇ ꯑꯣꯏꯅ ꯄꯣꯏꯟ ꯇꯧ ꯐꯪꯉꯀꯥꯟꯗ ꯍꯌꯦꯡ ꯀꯣꯟꯅ ꯃꯣꯏꯅ
ꯅꯪ ꯋꯥꯔꯤ ꯌꯥꯝ ꯁꯥꯟꯅꯅꯤꯡꯗ ꯗꯥꯏ
ꯁꯔꯟꯗ꯭ꯔꯦ ꯑꯩ ꯌꯥꯗ꯭ꯔꯕꯅꯦ ꯑꯩ ꯑꯩ ꯏꯕ ꯐꯪꯒꯅꯤꯅ ꯈꯟꯕꯗ ꯑꯩ ꯌꯥꯝ ꯍꯔꯥꯎꯔꯕꯗꯤ ꯈꯪꯕ꯭ꯔꯥ
ꯎꯝ
ꯑꯗꯨꯅꯅꯦ ꯑꯩꯅ ꯉꯁꯥꯏꯗꯒꯤ ꯀꯣꯜ ꯇꯧꯔꯛꯑꯒꯦ ꯀꯣꯜ ꯇꯧꯔꯛꯑꯒꯦꯅ ꯉꯥꯏꯔꯤꯗꯣ
ꯑꯗꯩꯌꯦꯕꯨ ꯍꯥꯏꯗꯤ ꯄꯨꯠꯇꯇꯁꯤ
ꯃꯆꯥꯇꯣꯟꯗꯁꯨ ꯀꯣꯜ ꯀꯣꯜ ꯑꯃꯗꯤ ꯑꯩ ꯑꯔꯦꯝꯕꯗ ꯃꯥꯡ ꯇꯣꯛꯈ꯭ꯔꯕꯅꯤ ꯈꯅ ꯀꯣꯜ ꯇꯧꯕꯒꯩ ꯇꯧꯔꯒꯅꯦ ꯑꯉꯥꯡ ꯃꯁꯤꯡ ꯏꯌꯥꯔ ꯄꯁ ꯑꯃꯨꯛ ꯍ ꯑꯃꯨꯛ ꯂꯧ ꯊꯣꯛꯇꯧꯕꯒꯤꯅꯤ ꯇꯥꯏ ꯇꯥꯗꯦ ꯇꯥꯏ ꯇꯥꯗꯣ ꯃꯤꯅꯤꯠ ꯑꯃꯃꯨꯛꯇꯪ ꯑꯩ ꯊꯣꯛꯄ ꯇꯥ꯭ꯔꯥ ꯇꯥꯕ꯭ꯔꯥ ꯍꯔꯒꯅꯤ ꯍꯥ꯭ꯔ ꯇꯝ ꯂ ꯁ ꯂꯩ
ꯀꯝꯕ ꯐꯃꯨꯗ꯭ꯔꯣ ꯑꯗꯨꯗ
ꯑꯥ
ꯄꯝꯃꯨꯗ꯭ꯔꯣ ꯑꯗꯨꯕꯣ
ꯑꯗꯨꯅꯦ ꯄꯥꯝꯃꯨꯏ ꯍꯥꯏꯕ ꯑꯗꯨꯗ ꯑꯃꯕꯨꯗꯤ ꯂꯣꯏꯁꯟꯈ꯭ꯔꯦ ꯑꯗꯣ ꯁꯤꯒ ꯇꯔꯥ ꯇꯔꯥꯇꯔꯦꯠꯄꯨꯗꯤ ꯁꯨꯔꯦ ꯑꯦꯠꯂꯤꯁ ꯇꯔꯥꯅꯤꯄꯥꯟ ꯐꯥꯎꯛꯇꯤ ꯁꯨꯗꯣꯔꯦ ꯉꯁꯤ ꯅꯨꯡꯗꯥꯡꯗ ꯅꯝꯗꯅ ꯁꯨꯍꯜꯂꯅꯤ ꯑꯗ ꯀ ꯍꯧꯖꯤ
ꯑꯩꯉꯣꯟꯗ ꯇꯧꯔꯛꯑꯣ ꯑꯩꯉꯣꯟꯗ
ꯍꯣꯏ ꯇꯧꯔꯛꯀꯦ ꯑꯗꯨꯒ ꯋꯥꯍꯩ ꯑꯃꯅꯤ ꯅꯝꯕ ꯌꯥꯔꯒꯅ ꯋꯥꯍꯩ ꯑꯃꯅꯤ ꯅꯝ
ꯅꯪ ꯀꯩꯅꯣ ꯅꯪ ꯇꯥꯛ ꯁꯥꯄꯛꯑꯕꯣ
ꯅꯪ ꯍꯥꯄꯛꯛꯇꯣꯏꯣ ꯆꯥꯕ ꯁꯣꯏꯔꯗꯤ ꯍꯥꯄꯛꯅꯤꯗꯥꯏꯅꯦ
ꯇꯔꯥ ꯁꯨꯔꯗꯤ ꯅꯪ ꯁꯦꯛ ꯁꯨꯕꯒ ꯑꯩꯅ ꯍꯥꯏꯈꯤꯗꯣꯏꯅꯦ ꯑꯗꯨꯒ ꯍꯥꯄꯛꯀꯗꯣꯏꯅꯦ
ꯑꯗꯨꯗꯤ ꯇꯔꯥꯅꯤꯄꯥꯟ ꯍꯦꯛ ꯁꯨꯕꯒ ꯍꯥꯞꯄꯛꯀꯅꯤ ꯍꯥꯏꯕ ꯂꯩꯇꯦꯅꯦ
ꯑꯩꯅ ꯍꯥꯏꯈꯤꯗꯣꯏꯅꯦ ꯑꯗꯨ ꯍꯥꯕꯛ ꯍꯥꯄꯛꯀꯅꯤꯕ ꯍꯥꯕꯛꯄꯗꯤ
ꯅꯠꯇꯦ ꯍꯥꯄꯛꯀꯅꯤ ꯂꯩꯇꯦꯗꯤ ꯍꯦꯛ ꯍꯥꯏꯈꯤꯕꯒꯗꯤ ꯍꯥꯄꯑꯣꯏꯗꯅ
ꯍꯌꯦꯡ ꯅꯠꯇ꯭ꯔꯥ ꯍꯪꯆꯤꯠ ꯍꯥꯄꯛꯑꯅꯤ
ꯑꯗꯅꯦ
ꯅꯪ ꯐꯤꯗꯤꯡ ꯐꯤꯗꯤꯡꯒ ꯆꯣꯡꯉꯨꯔꯦ ꯍꯥꯏꯁꯦ ꯋꯥꯔꯤ ꯑꯗꯨꯝ ꯁꯥꯟꯅꯕ ꯀꯩꯗꯧꯔꯒꯦ
ꯑꯩꯁ ꯈꯨꯗꯛꯇꯒ ꯇꯔꯥꯅꯤꯄꯥꯟ ꯁꯨꯕꯒ ꯍꯥꯞꯄꯛꯀꯗꯣꯏꯔꯤꯕ ꯃꯥꯜꯂꯤꯅꯦ
ꯑꯠꯇꯦ ꯑꯗꯨꯠꯇꯦ
ꯊꯩꯇꯥꯡꯉ ꯑꯩꯁꯤꯗꯤ ꯑꯥꯏ ꯍ ꯕꯌꯦꯝ ꯃꯡꯂꯩ ꯊꯧꯈꯅꯤ ꯂꯣꯏꯅ ꯍꯕꯥꯏ
ꯑꯗꯣ ꯐꯠꯇ꯭ꯔꯣ ꯈꯛꯇꯪ ꯅꯣꯏꯁꯨ ꯀꯥꯟꯅꯩꯗ
ꯁꯤ ꯀꯣ ꯀꯥꯟꯗꯁꯤꯗ ꯃ ꯃꯥꯥꯡꯒꯖꯩ
ꯏꯁ ꯍꯣꯏꯅꯦꯍꯦ ꯈꯗꯥꯡ ꯈꯗꯣꯝꯃꯒ ꯈꯗꯥꯡ ꯈꯔ ꯅꯣꯕ ꯆꯪꯉꯛꯑꯒ
ꯃꯥꯗꯣ ꯈꯔꯥꯡ ꯈꯔ ꯅꯣꯡꯃꯗꯣ ꯍꯦꯛ ꯐꯥꯎꯉꯛꯄꯒ ꯃꯥꯡꯈꯤꯕꯗꯣ ꯌꯥꯝ ꯄꯥꯝꯃꯨꯏ ꯍꯥꯏꯕ
ꯎꯝ ꯏꯕ ꯉꯥꯏꯒꯤ ꯖꯨꯂꯥꯎ ꯇꯨꯡꯉ꯭ꯔꯦ
ꯑꯗꯨꯅꯁꯨꯄꯥꯥꯝꯃꯨꯗ꯭ꯔꯥ
ꯑꯩꯗꯤ ꯄꯥꯝꯃꯨꯗꯤ ꯑꯩ ꯀꯩꯅꯣꯗ ꯄ꯭ꯔꯗꯛꯇꯤꯞ ꯑꯣꯏꯕ ꯃꯑꯣꯡꯗ ꯁꯤꯖꯤꯟꯅꯕꯅꯤꯅ ꯑꯗꯨꯏ ꯅꯠꯇꯦꯗ ꯑꯩꯗꯤ ꯄ꯭ꯔꯗꯛꯇꯤꯕ ꯑꯣꯏꯕ ꯃꯑꯣꯡꯗ ꯁꯤꯖꯤꯟꯅꯍꯧꯕ ꯑꯗꯨꯏꯅꯦ
ꯄ꯭ꯔꯗꯛꯇꯤꯕ ꯑꯣꯏꯕ ꯑꯗ ꯑꯩꯁꯨ ꯕꯣꯏ ꯂꯩꯗꯣꯏꯅꯤ ꯀꯩꯅꯣ ꯄ꯭ꯔꯗꯛꯇꯤꯞꯅꯤ
ꯑꯗꯨꯗ ꯑꯩꯗꯤ ꯄꯥꯝꯕꯨꯗꯦꯕ ꯑꯩꯗꯤ ꯄ꯭ꯔꯗꯛꯇꯤꯞ ꯑꯣꯏꯕ ꯑꯩ ꯖꯤꯝꯒꯤ ꯊꯥꯗꯈ꯭ꯔꯦ ꯈꯨꯄꯥꯛꯀꯤ ꯊꯥꯗꯈ꯭ꯔꯦ ꯈꯔ ꯑꯃ ꯑꯩꯈꯣꯏ ꯨꯡꯉꯣꯏ ꯨꯡꯉꯣꯏ ꯑꯇꯣꯝꯕꯩ ꯈꯔ ꯇꯧꯕꯤꯈ꯭ꯔꯦ
ꯑꯩ ꯣꯗ ꯂꯩ ꯍꯥꯏꯔꯣꯏꯒꯨꯝꯁꯦ ꯍꯪꯁꯦ
ꯎꯝ
ꯑꯩ ꯊꯣꯛꯄ ꯗꯦꯁꯇꯥ ꯄꯦꯄꯔ ꯗꯦꯁꯇꯥ ꯄꯦꯄꯔꯗ ꯑꯣꯏꯅ ꯑꯗꯨꯝ ꯁꯤꯜꯂꯁꯤ ꯗꯦꯁꯇꯥ ꯄꯦꯄꯔꯗ ꯑꯩꯅ ꯁꯤꯜꯂꯁꯤꯔ ꯈꯪꯗꯦꯕ
ꯁꯤꯁꯤꯁ ꯀꯌꯥ ꯂꯤ ꯋꯥꯒꯅꯤꯅꯦ
ꯀꯩꯅꯣ ꯂꯤꯛꯏꯅꯦ ꯄꯩꯁꯥ ꯂꯩꯇ꯭ꯔꯗꯤ ꯂꯤꯛ ꯇꯥꯑꯕꯅꯦ ꯀꯩꯅꯣ ꯑꯌꯨꯛ ꯄꯩꯁꯥ ꯁꯦꯟꯖꯥꯎꯕꯕ ꯃꯤꯔꯣ
ꯑꯣꯏꯣꯏꯅꯦ ꯑ ꯍꯀꯥꯎ ꯑꯋꯥ ꯆꯂꯦ
ꯃꯣꯏꯒꯤ ꯀꯔꯤ ꯃꯅꯤꯄꯨꯔ ꯀꯣꯂꯦꯖꯀꯤ